ꯇꯥꯏ ꯇ ꯇꯥꯏ ꯇꯥꯏ ꯒꯗ ꯃꯣꯔꯅꯤꯡ
ꯃꯣꯔꯅꯤꯡ ꯃꯣꯔꯅꯤꯡ
ꯣ ꯔꯨꯕꯅꯤꯅꯦ ꯍꯥ
ꯑꯥ ꯅꯪ ꯂꯥꯛꯇꯔꯦꯔ ꯉꯁꯤꯗꯤ
ꯍꯥꯥ
ꯕꯣꯜ ꯌꯦꯡꯂꯔꯨꯕꯅꯤꯅ ꯍꯧꯒꯠꯇ꯭ꯔꯦ
ꯑ ꯉꯝꯗ꯭ꯔꯦꯅꯦꯍꯦ ꯅꯨꯡꯗꯥꯡꯁꯨ ꯇꯨꯝꯕ ꯌꯥꯗꯦ
ꯅꯪ ꯀꯩꯅꯣꯗ ꯂꯥꯛꯇꯣꯏꯅꯪ ꯉꯁꯤ ꯁꯥꯔꯚꯤꯁꯇ
ꯂꯥꯛꯇ
ꯑꯥ ꯁꯤꯅꯤ ꯁ꯭ꯀꯨꯜꯗꯤ ꯀꯩꯅꯣ ꯂꯥꯛꯄ꯭ꯔꯣ
ꯆꯠꯂꯦ ꯍꯣꯏ ꯑꯗꯨꯗꯤ ꯆꯠꯇꯕ ꯌꯥꯗꯕꯅꯤꯅꯪ ꯆꯠꯂꯦ ꯑꯁꯔꯥꯡ ꯅꯨꯡꯗꯥꯡꯗꯒꯤ ꯑꯃ ꯍꯦꯛ ꯌꯥꯎꯕꯒ ꯄꯨꯝꯕ ꯌꯥꯗꯦꯕ ꯑꯃꯒ ꯑꯩ ꯂꯥꯏꯅꯥꯗ ꯑꯃꯨꯛ ꯍꯧꯔꯦꯅꯦ ꯇꯨꯝꯕ ꯌꯥꯗꯒꯤ ꯂꯥꯏꯅꯥꯗ
ꯅꯣꯡ ꯆꯨꯕꯗ ꯇꯨꯝ ꯇꯨꯝ ꯍꯧꯒꯠꯂꯒ ꯅꯣꯡ ꯑꯗ ꯆꯠꯂꯦ ꯂꯣꯏꯅ ꯐ꯭ꯔꯦꯁ ꯑꯣꯏꯔꯝꯃꯅꯤ
ꯥꯡꯒꯦ
ꯑꯗꯨꯅꯦ ꯑꯩ ꯑꯩꯅ ꯈꯜꯕꯗꯤ ꯅꯕꯥꯅꯤ ꯊꯣꯛꯈꯤꯕꯗꯨ ꯅꯣꯡ ꯇꯣꯛꯈ꯭ꯔꯦ ꯈꯜꯂꯤꯜꯂꯤꯕ꯭ꯔꯥ
ꯆꯨꯔꯤ ꯆꯨꯔꯤ ꯇꯧꯔ ꯑꯗꯨꯝ ꯑꯩ ꯌꯨꯝ ꯍꯦꯛ ꯌꯧꯔꯝꯗꯥꯏꯗ ꯀꯩꯅꯣ ꯇꯧꯋꯤꯗ ꯌꯨꯝ ꯌꯧꯔꯝꯗꯥꯏꯗꯅ ꯑꯃꯨꯛꯀ ꯍꯦꯟꯅ ꯆꯥꯎꯈꯠꯂꯛꯄ ꯆ ꯃꯇ꯭ꯔꯣ
ꯆꯔꯦ ꯆꯔꯦ
ꯁꯤꯗꯤ ꯀꯔꯤꯝꯇ ꯑꯩꯈ ꯑꯣꯏꯅ ꯊꯤꯠꯄꯣ
ꯑꯦꯁ ꯅꯤꯗ ꯃꯁꯤꯗꯤ
ꯑꯩꯁꯨ ꯆꯥꯔꯦ ꯉꯔꯥꯡ ꯅꯨꯡꯗꯥꯡꯒꯤ ꯏꯟꯁꯥꯡ ꯈꯔ ꯂꯦꯝꯃ ꯂꯩꯕ
ꯍꯗꯍꯦ ꯍꯣꯏ ꯑꯩꯈꯣꯏꯁꯨ ꯉꯥꯔꯝꯗꯥꯏ ꯈꯔ ꯂꯦꯝꯕ ꯂꯩ ꯑꯗꯨ ꯌꯥꯝ ꯆꯥꯗꯦꯗ
ꯀꯝꯄꯨ ꯇꯔꯗꯨ꯭ꯔꯣ ꯑꯦ ꯀꯝꯄꯨ ꯇꯔꯦ ꯍꯥꯏꯌꯦ
ꯗ ꯈꯦꯕ ꯑꯥ ꯊꯦꯕ ꯑꯦꯃꯤꯠ
ꯑ ꯍꯥꯎꯔꯦꯅ ꯄꯥꯟ ꯆꯠ ꯊꯣꯛꯑꯣꯏꯅꯁꯤꯗꯤ
ꯊꯣꯛꯅꯤꯡꯉꯥꯏ ꯂꯩꯇꯦ ꯍꯣꯔꯦꯟ ꯅꯨꯡꯗꯥꯡ ꯀꯩꯅꯣꯗ ꯑꯩꯈꯣꯏ ꯀꯩꯅꯣ ꯆꯠꯀꯅꯤ ꯑꯃꯨꯛꯀ ꯑꯗꯨꯒꯤ
ꯑꯣ ꯍꯣꯔꯦꯟ ꯀꯩꯅꯣ ꯂꯩꯌꯦꯅꯦꯀꯣ ꯁꯥꯔꯚꯤꯁ ꯂꯩꯌꯦꯅꯦ ꯉꯅꯨꯡꯁꯤꯇꯅ ꯂ ꯂꯩꯗꯥꯏꯅꯦ ꯔꯣꯖ ꯆꯄꯔ ꯂ ꯂꯩꯗꯥꯏꯅꯦ
ꯍꯥ
ꯂꯣ ꯆꯄ ꯂꯥꯏꯕꯅꯦ ꯃꯪꯁꯤ
ꯍꯣꯏ ꯍꯣꯏ ꯑꯗꯨꯒꯤꯅꯦ ꯄꯥꯟꯊꯣꯛꯇ꯭ꯔꯦ ꯊꯣꯛꯑꯔꯣꯏ
ꯑꯁ ꯂꯣꯏꯔꯦ ꯇꯨꯝꯅꯤꯡꯕꯅ ꯉꯁꯥꯏꯗ ꯧꯔ
ꯑꯥ
ꯌꯦꯡꯕ ꯌꯥꯏ ꯉꯁꯤꯁꯦ ꯐꯖꯗꯧ ꯃꯥꯜꯂꯦ
ꯉꯁꯦ ꯀꯩꯅꯣꯅꯦꯕ ꯄꯣꯔꯇꯨꯒꯜꯒ ꯅꯠꯇꯦ ꯅꯠꯇꯦ ꯏꯁꯄꯦꯟꯒ ꯄꯣꯔꯇꯨꯒꯜ ꯔꯣ ꯑꯁꯤ
ꯑꯩꯣꯏ ꯔꯃꯅꯤ ꯍꯣꯏ
ꯑꯗꯨꯒ ꯀꯩꯅꯣꯁꯨ ꯌꯥꯎꯔꯤꯅ ꯀꯔꯤ ꯍꯥꯏꯕ꯭ꯔ
ꯑꯩꯁꯨ ꯄꯤꯛꯆꯔꯗꯣ ꯌꯦꯡꯕꯤꯒꯦꯅꯦ
ꯑ ꯅꯣꯒ ꯃꯗꯨ ꯭ꯔꯖꯤꯤꯜ
ꯑ ꯎꯝ ꯕ꯭ꯔꯖꯜ ꯀꯔꯒꯁꯤ ꯂꯩꯌꯦꯦ
ꯑꯗꯨ ꯍꯌꯦꯡꯅꯦ ꯀꯔꯤꯁꯨ ꯇꯧꯅꯤꯡꯉꯥꯏ ꯂꯩꯇꯦꯗ
ꯕ꯭ꯔꯥꯖꯤꯜꯒ ꯅꯣꯋꯦ ꯄꯨꯡ ꯑꯃ ꯃꯈꯥꯏ ꯑꯁ ꯊꯦꯡꯃꯟꯈ꯭ꯔꯅꯤꯅ ꯌꯦꯡꯉꯨꯔꯣꯏꯗ
ꯅꯪ ꯍꯌꯦꯡ ꯊꯕꯛ ꯆꯠꯀꯦꯔꯣ
ꯍꯣꯏ ꯍꯣꯔꯦꯟ ꯅꯨꯡꯗꯥꯡ ꯄꯨꯂꯥꯟ ꯇꯨꯝꯃꯒꯦꯗ ꯋꯥꯏꯑꯦ ꯑꯌꯨꯛ ꯉꯟꯇꯥ ꯑꯃꯨꯛ ꯊꯕꯛ ꯆꯠꯂꯦ ꯑꯗꯨꯟꯅꯗꯤ ꯗꯨꯀꯥꯟꯗ ꯎꯏꯔꯦ ꯃꯪꯉꯦ ꯀꯁꯇꯃꯔ ꯍꯪꯕꯗ ꯈꯔ ꯂꯣꯛꯑꯣ ꯀꯁꯇꯃꯔꯅ ꯀꯩꯅꯣ ꯍꯪꯉꯗꯤ ꯍꯥꯥ ꯇ ꯕ꯭ꯔꯦꯟꯗꯨ ꯐꯪꯁꯟ ꯇꯧꯕ ꯉꯝꯗ꯭ꯔꯦꯅꯦ
ꯁꯂꯣꯃꯣ ꯆꯂꯦ
ꯣꯁ
ꯑ
ꯇ꯭ꯔꯝꯄꯦꯠ ꯊꯛꯄꯒ ꯆꯞ ꯃꯥꯟꯅꯔꯦꯅꯦ
ꯑꯖꯅꯦ ꯁꯤ ꯇꯧꯕꯤꯌꯣ ꯉꯥꯏꯍꯥꯛꯇꯪ ꯎꯏꯗ ꯍꯥ
ꯔꯤꯌꯦꯛꯁꯟꯗꯣ ꯇꯞꯈ꯭ꯔꯦꯕ
ꯀꯩꯕꯥ ꯇ ꯀꯁꯇꯃꯔ ꯂꯣꯏ ꯃꯥꯡꯉꯅꯤ
ꯇꯝꯅꯤꯅ ꯑꯩꯈꯣꯏꯒꯤ ꯃꯂꯤꯛꯇꯁꯨ ꯒ꯭ꯌꯥꯟ ꯇꯥꯕꯤꯌꯦꯗ
ꯑꯥ ꯀꯩꯅꯣꯗꯨꯗꯤ ꯑꯃ ꯑꯍꯟꯗꯨꯗꯤ ꯑꯍꯟꯗꯤ ꯑꯍꯟꯗꯨꯔꯣ
ꯍ ꯃꯤꯗ
ꯑꯥ
ꯑꯍꯟ ꯑꯅꯤꯗꯨ ꯃꯣꯏꯅꯤꯗꯤ ꯑꯗꯨꯝ ꯊꯣꯛꯑꯦꯕ
ꯑꯣ ꯑꯗꯨꯗꯤ ꯀꯣꯛ ꯃꯅꯥꯛꯇꯗꯤ
ꯀꯣꯛ ꯃꯅꯥꯛꯇꯤ ꯀꯣꯛꯇꯤ ꯌꯥꯗꯦꯅꯤ ꯑꯃꯗꯣ
ꯑꯥ ꯑꯣ ꯈꯔ ꯇꯧꯕꯅꯤꯅꯦ ꯑꯗꯨꯗꯤ ꯁ
ꯣꯏ ꯃꯣꯏꯅꯤꯗꯤ ꯑꯅꯤ ꯈꯛꯇ ꯐꯝꯕꯅꯤꯅ ꯃꯥ ꯈꯛꯇ ꯐꯝꯕꯗꯣ ꯋꯥꯏꯑꯕ ꯑꯩꯈꯣꯏꯗꯤ ꯑꯍꯨꯝ ꯐꯝꯅꯤꯅ ꯑꯅꯤꯅ ꯑꯗꯨꯝ ꯑꯦꯗꯖꯁ ꯇꯧꯕ ꯉꯝꯃꯦꯕ
ꯅꯣꯏ ꯅꯪꯗꯤ ꯑꯍꯨꯝ ꯀꯅꯥ ꯀꯅꯥ ꯀ ꯀꯣꯛ ꯃꯌꯨꯝꯗ ꯂꯩꯕ ꯏꯌꯥꯝꯕꯗꯣ ꯑꯣ ꯀꯣꯛꯄ ꯌꯨꯝꯗ ꯂꯩꯕꯗꯣ ꯃꯊꯛꯀꯤꯗꯣ ꯑꯣ
ꯏꯅꯦꯒꯤ ꯃꯆꯥꯗꯣ
ꯑꯣ ꯀꯨꯏꯔꯕ ꯅꯦꯃꯁꯨ
ꯀꯨꯏꯗ꯭ꯔꯤꯗ ꯊꯥ ꯑꯅꯤ ꯑꯍꯨꯝ ꯑꯣꯏꯔꯝꯃꯅꯤ
ꯑꯣ ꯑꯗꯨꯗꯤ ꯅꯪ ꯈ ꯈꯔ ꯀꯣꯝꯃꯤꯅ ꯅꯪꯒꯤꯗꯤ
ꯈꯔꯣꯃꯦ ꯀꯣꯕꯗꯤ ꯑꯗꯨꯕꯨ ꯊꯕꯛ ꯇꯧꯕ ꯃꯇꯝꯗꯗꯤ ꯑꯩꯅ ꯃꯥ ꯈꯪꯗꯕ ꯃꯇꯝꯗ ꯑꯩꯅ ꯑꯗꯨꯝ ꯇꯧꯋꯦꯕ ꯌꯥꯝ ꯀꯟꯅ ꯀꯩꯅꯣ ꯍꯇꯕ ꯍꯥꯏꯇꯥꯔꯦ
ꯀꯣꯀꯤꯗꯤ ꯌꯥꯝ ꯊꯕꯛ ꯌꯥꯝꯁꯤꯤꯜꯂꯝꯝꯒꯅꯤ ꯃꯥꯅ ꯅꯍꯥꯟꯗꯁꯨ
ꯆꯤꯟꯕꯅꯦ ꯍꯥꯏꯗꯤ ꯃꯣꯏꯅꯤ ꯈꯛꯇ ꯐꯝꯅꯤꯅ ꯃꯤꯗꯣ ꯂꯥꯛꯑꯗꯤ ꯗꯃꯥꯟ ꯃꯥ ꯂꯥꯛꯄ ꯈꯨꯗꯛꯇ ꯃꯥꯒꯤ ꯇꯧꯔꯤꯉꯩꯗ ꯑꯅꯤ ꯑꯍꯨꯝꯗꯪ ꯍꯛꯆꯜꯂ ꯑꯁꯤ ꯇꯧꯕꯤꯌꯨ ꯁꯤ ꯇꯧꯕꯤꯌꯣ ꯍꯥꯏꯅ ꯑꯗꯨꯝ ꯍꯥꯏꯔꯗꯤꯦ ꯀꯣꯛ ꯉꯥꯎꯕꯅꯤꯅ ꯑꯅꯤ ꯍꯛꯇ ꯐꯝꯕꯅꯦꯒ ꯑꯃꯈꯛꯇ ꯑꯃꯨꯛ ꯐꯝꯃꯔꯦ ꯑꯁꯦꯅ ꯋꯥꯗꯧꯔꯤꯍꯦ
ꯑꯗꯨ ꯑꯗꯨꯅꯦ
ꯍꯣꯏ ꯗꯨꯀꯥꯟꯒꯤꯅ ꯀꯃꯥꯏꯅ ꯇꯧꯕꯒ ꯍꯥꯏꯕꯕ ꯉꯁꯥꯏꯒ ꯑꯣꯟꯂꯥꯏꯟꯒꯤ ꯐꯣꯔꯝ ꯁꯃꯤꯁꯟ ꯇꯧꯕ ꯑꯦꯃꯤꯁꯟ ꯇꯧꯕꯒꯨꯝꯕ ꯏꯁꯀꯣꯂꯥꯔꯁꯤꯞꯀꯨꯝꯕ ꯁꯦꯝꯕ ꯀꯩꯀꯥꯗꯎꯅꯤꯅꯀꯣ ꯑꯗꯨꯒꯤ ꯃꯇꯥꯡꯗꯅ ꯃꯤ ꯈꯔ ꯌꯥꯝ ꯂꯥꯛꯄ ꯑꯗꯨꯒ ꯍꯧꯖꯤꯛ ꯃꯊꯛꯀꯤ ꯔꯖꯦꯁꯈꯣꯏꯗꯣ ꯑꯗꯨꯈꯣꯏꯅ ꯄꯣꯠ ꯆꯩꯩ ꯏꯁꯇꯦꯁꯅꯔꯤꯒꯤ ꯄꯣꯠ ꯆꯩ ꯀꯩꯀꯥꯅ ꯃꯣꯏꯣꯏ ꯃꯣꯏꯗꯅ ꯍꯦꯟꯅ ꯁꯤꯠꯄ ꯁꯤꯠꯄꯗꯤ ꯄꯦꯟ ꯈꯪꯗꯦ ꯄꯤꯆꯜ ꯈꯪꯗꯦ ꯑꯗꯨꯕꯛ ꯈꯪꯂꯦ ꯔꯥꯖꯦꯁ ꯃꯅꯥꯛꯇꯅ ꯑꯗꯨꯒꯨꯝꯕꯗ ꯌꯥꯝ ꯁꯤꯠꯄ ꯑꯩꯈꯣꯏꯗꯅ ꯑꯣꯟꯂꯥꯏꯟꯒꯤ ꯑꯅꯝꯕ ꯇꯧꯕꯌꯀꯣ ꯑꯗꯨꯅ ꯍꯦꯟꯅ ꯍꯣꯏ ꯑꯗꯨꯅ ꯍꯦꯟꯅ ꯆꯠꯂꯦꯕ ꯑꯩꯈꯣꯏꯗ
ꯑꯗꯨꯗꯣ ꯍꯧ ꯑ ꯍꯥꯏ ꯕꯣꯍꯥꯏ ꯒꯒꯥ ꯍꯧꯖꯤꯛ ꯅꯣꯏꯗ ꯏꯁꯇꯦꯁꯟꯅꯔꯤꯗ ꯅꯣꯏ ꯗꯨꯀꯥꯟꯗꯨꯗ ꯏꯁꯇꯦꯁꯟꯅꯔꯤ ꯄꯣꯠ ꯊꯝꯕꯗꯨꯗꯤ ꯑꯗꯨꯗꯤ ꯀꯩ ꯍꯥꯏꯁꯤꯔ ꯏꯃꯥꯔꯖꯦꯟꯁꯤ ꯈꯛꯇꯪ ꯃꯤ ꯂꯥꯛꯑꯒ ꯑꯗꯨꯝ ꯄꯥꯏꯅꯕꯅꯦꯕ ꯑꯣ ꯍꯥꯏꯔꯗꯤ
ꯍꯣꯏ ꯎꯍꯥꯏꯕꯤ ꯌꯥ
ꯑꯗꯨꯝ ꯗꯨꯀꯥꯟꯗ ꯌꯧꯔꯛꯑꯒ ꯑꯁ ꯑꯃꯔꯣꯝꯗ ꯆꯠꯅꯤꯡꯗ꯭ꯔꯦ ꯁꯤꯗ ꯕꯨꯛ ꯀꯨꯝꯕꯩ ꯑꯃ ꯑꯅꯤ ꯌꯥꯎꯕ꯭ꯔꯥ ꯍꯥꯏꯅ ꯑꯗꯨꯝ ꯌꯣꯟꯅꯤꯡꯉꯥꯏ ꯈꯤꯇ
ꯑꯩꯈꯣꯏꯔꯣꯝꯗꯅ ꯄꯣꯠ ꯆꯩꯩ ꯈꯔ ꯁꯨꯑꯦ ꯀꯣꯛꯈꯣꯏꯗꯒꯤ ꯍꯥꯏꯔꯗꯤꯀꯣ
ꯍꯣꯏ ꯀꯣꯈꯣꯏ ꯑꯗꯨꯗꯤ ꯎ ꯏ ꯐꯣꯔ ꯁꯥꯏꯖ ꯑꯣ ꯇꯣꯉꯥꯟꯅꯕ꯭ꯔꯥꯅꯦ
ꯍꯣꯏ ꯍꯧꯖꯤꯛꯇꯤ ꯁꯦꯟ ꯈꯥꯎꯗꯣ ꯇꯣꯡꯉꯥꯜꯂꯦ ꯍꯥꯏ ꯇꯔꯦꯅꯦ
ꯑꯣ
ꯑꯃꯗꯨꯅ ꯀꯣꯛꯀ ꯃꯅꯤꯒꯤ ꯑꯃꯔꯣꯝꯗꯨꯅ ꯍꯧꯖꯤꯛ ꯑꯩꯈꯣꯏ ꯃꯂꯤꯛ ꯑꯅꯤꯒꯤ ꯑꯩꯒꯤ ꯑꯗꯨꯗꯤ ꯌꯥꯎꯗ꯭ꯔꯦ ꯑꯗꯨꯋꯥꯏꯒꯤ ꯁꯔꯨꯛꯇ ꯌꯥꯎꯦ ꯑꯩꯅ ꯑꯨꯝꯅ ꯃꯇꯦꯡ ꯄꯥꯡꯕ ꯃꯣꯏꯒꯤꯗ
ꯑ ꯑꯗꯨꯗꯤ ꯅꯣꯏ ꯑꯗꯨꯣꯝꯗꯤ ꯅꯣꯏ ꯅꯣꯏ ꯐꯝꯕ ꯃꯔꯣꯝꯗꯨꯗꯤ ꯄꯣꯠ ꯆꯩ ꯈꯔ ꯌꯥꯝꯃꯦ ꯑꯗꯨ ꯀꯔꯤ ꯀꯔꯥ ꯆꯥꯔꯖꯔꯒꯨꯝꯕ
ꯆꯥꯔꯖꯔ ꯈꯪꯗꯦ ꯏꯌꯥꯔꯄꯤꯤꯁ ꯈꯪꯗꯦ ꯀꯩꯀꯥ ꯍꯥꯞ ꯑꯗꯨꯝ ꯑꯗꯨꯝ ꯂꯩꯕꯀꯣ ꯑꯩꯈꯣꯏꯗꯅꯅ
ꯑꯗꯨꯅꯦ ꯑꯗꯨꯔꯣꯝꯗꯁꯨ ꯗꯨꯀꯥꯟ ꯁꯨ ꯌꯥꯝ ꯌꯥꯎꯗꯦ ꯃꯤ ꯑꯇꯣꯞꯄꯁꯤꯡ ꯂꯥꯞꯅ ꯆꯥꯅꯤꯡꯗꯕꯗꯤ ꯃꯇꯝ ꯃꯐꯝ ꯌꯥꯝ ꯆꯥꯕꯅꯦꯕ ꯑꯗꯨꯔꯣꯝꯗꯗꯤ
ꯎꯝ ꯑꯩꯗꯤ ꯑꯇꯣꯞꯄ ꯃꯣꯏ ꯖꯒꯥꯗ ꯏꯁꯇꯦꯁꯅꯔꯤ ꯂꯩꯇꯕ
ꯍꯣꯏ ꯑꯗꯨ ꯅꯣꯏ ꯖꯒꯥꯔꯣꯝꯗ ꯀꯩꯅꯣ ꯣꯁ ꯐꯝ ꯂꯩꯕ ꯑꯗꯨ ꯑꯩꯈꯣꯏꯒꯤ ꯈꯨꯟꯔꯣꯝꯗꯁꯨ ꯃꯤ ꯊꯣꯛꯣꯔꯛꯇꯦꯅ ꯑꯇꯣꯞꯄꯔꯣꯝ ꯆꯠꯇꯦꯅ ꯁꯤ ꯑꯗꯨꯝ ꯂꯥꯛꯄꯅꯤꯅꯀꯣ
ꯂꯤꯕꯔꯇꯤ ꯔꯣꯝꯗ ꯆꯠꯇꯦꯕ ꯃꯤ ꯑꯅꯝꯕ ꯂꯩꯁꯨ ꯂꯩꯇꯦꯕ ꯑꯗꯨꯔꯣꯝꯗꯣ
ꯍꯣꯏ ꯂꯩꯇꯕꯅꯤ ꯅꯣꯏ ꯈꯛꯇꯪ ꯑꯣꯏꯔꯝꯃꯅꯤ ꯑꯗꯨꯗꯗꯤ ꯑ ꯃꯥꯔꯝ ꯔꯖꯤ ꯎꯝ
ꯄꯩꯁꯥ ꯈꯔ ꯂꯩꯕꯗ ꯍꯧꯖꯤꯛ ꯇꯔꯤꯚꯤꯌꯨ ꯍꯣꯁꯄꯤꯇꯥꯜ ꯑꯃ ꯂꯈꯤꯗꯣ
ꯑꯣ
ꯁ꯭ꯀꯨꯜ ꯑꯃ ꯂꯩꯈ꯭ꯔꯕꯅꯦ ꯑꯗꯨꯗꯨꯒꯗ ꯏꯁꯇꯦꯁꯅꯔꯤ ꯑꯃꯨꯛ ꯂꯤꯡꯈꯠꯂꯕ
ꯑꯗꯨꯅꯤ ꯑꯗꯨ ꯃꯃꯥꯡꯗꯀꯣ ꯃꯣꯏ ꯁ꯭ꯀꯨꯜ ꯃꯅꯥꯛ ꯇꯔꯥ ꯃꯃꯥꯡꯗꯔꯥ ꯑꯣꯄꯣꯖꯤꯠ ꯇꯔꯥ ꯑꯃ ꯀꯥꯟ ꯗꯨꯀꯥꯟꯗ ꯐꯝ ꯂꯩꯔ ꯑꯍꯝ ꯐꯖꯅꯗꯤ ꯇꯥꯛꯑꯣꯅꯤ
ꯑꯗꯨꯗ ꯑꯣꯏꯔꯁꯨ ꯃꯥ ꯁ꯭ꯀꯨꯜꯗꯨꯗꯤ ꯌꯥꯝ ꯆꯥꯎꯕ ꯑꯣꯏꯔꯝꯃꯣꯏꯗ ꯍꯧꯖꯤꯛꯄꯨꯗꯤ ꯀꯣ ꯌꯥꯝꯗꯤ ꯆꯥꯎꯗꯦꯀꯣ ꯑꯉꯥꯡꯁꯤꯡ
ꯌꯥꯝ ꯆꯥꯎꯗꯦꯗ ꯑꯉꯥꯡꯁꯤꯡ ꯀ꯭ꯂꯥꯁ ꯅꯥꯏꯟ ꯇꯦꯟ ꯍꯧꯖꯤꯛ ꯑꯦꯁꯗꯤꯒꯤ ꯇꯥꯏꯞꯇꯅꯦꯗ
ꯍꯣꯏ ꯑꯗꯨ ꯑꯣꯏꯔꯁꯨ ꯃꯤ ꯑꯉꯥꯡꯁꯤꯡꯁꯤ ꯏꯁꯇꯦꯁꯟꯅꯔꯤꯗꯤ ꯏꯁꯄꯦꯟ ꯈꯔ ꯃꯁꯛ ꯐꯖꯕ ꯊꯝꯃꯅꯤ ꯑꯗꯨꯝ ꯂꯧꯕ ꯂꯥꯛꯀꯅꯤꯅꯦ
ꯄꯣꯠ ꯆꯩꯁꯤꯡꯅ ꯈꯔ ꯐꯖꯕ ꯂꯩꯔꯗꯤ ꯑꯉꯥꯡꯁꯤꯡꯗꯣ ꯌꯥꯝ ꯑꯦꯇ꯭ꯔꯦꯛ ꯑꯣꯏꯍꯜꯂꯦꯅ
ꯍꯣꯏ ꯑꯗꯨꯃꯥꯏꯅ ꯇꯧꯕ ꯌꯥꯏ ꯇꯞ ꯇꯞꯅꯀꯣ ꯍꯧꯖꯤꯛ ꯍꯧꯖꯤꯛ ꯇꯧꯗ꯭ꯔꯁꯨ
ꯍꯧꯖꯤꯛꯇꯤ ꯗꯤꯁꯤꯌꯔꯅ ꯐꯝ ꯍꯥꯎꯕꯅ ꯃꯥꯒꯤ ꯆꯥꯡꯌꯦꯡ ꯍꯥꯏꯕ ꯇꯥꯔꯅꯤꯅꯦ ꯁꯒ ꯚꯥꯏ ꯇꯔꯦꯅꯦ
ꯂꯥꯏ ꯌꯦꯒ
ꯃꯩꯒꯤ ꯑꯄꯥꯝꯕ ꯍꯥꯏꯗꯤ ꯁꯤ ꯄꯨꯔꯛꯄ ꯄꯤꯌꯣ ꯍꯥꯏꯕ ꯃꯇꯝꯗ ꯑꯩꯈꯣꯏꯅ ꯂꯩꯔꯒ ꯄꯨꯔꯛꯇꯣꯏꯅꯦꯕ ꯀꯔꯤ ꯑꯉꯥꯡꯁꯤꯡꯒꯤ ꯀꯔꯤ ꯋꯥꯠꯄ꯭ꯔꯥ ꯅꯠꯇ꯭ꯔꯒ ꯑꯉꯥꯡꯁꯤꯡ ꯀꯩ ꯀꯩ ꯄꯥꯝꯃꯦ ꯍꯥꯏꯕꯗꯨ
ꯑ
ꯅ ꯈꯤꯇꯪ ꯈꯤꯇꯪ ꯑꯣꯏꯔꯁꯨ ꯑꯗꯨꯝ ꯍꯥꯞꯒꯠꯂꯛꯑꯗꯤ ꯗꯨꯀꯥꯟꯕꯨꯗꯤ ꯁꯤꯠꯀꯅꯤꯗ
ꯑꯗꯨꯅꯤ ꯍꯧꯖꯤꯛ ꯍꯧꯖꯤꯛ ꯍꯧꯗ꯭ꯔꯁꯨꯀꯣ ꯍꯧꯖꯤꯛ ꯃꯥꯒꯤ ꯀꯩꯁ ꯌꯦꯔꯁꯤꯔꯥ ꯕꯦꯂꯦꯟꯁ ꯌꯥꯝ ꯆꯥꯎꯅ ꯂꯩꯇ꯭ꯔꯁꯨ
ꯎꯝ
ꯑꯗꯨꯗ ꯐꯝꯃꯒ ꯍꯧꯖꯤꯛ ꯂꯩꯕꯗꯨꯗ ꯈꯔ ꯁꯤꯠꯂꯦ ꯍꯥꯏꯔꯗꯤ ꯑꯗꯨꯗ ꯑꯃꯨꯛꯀ ꯁꯤꯐ ꯇꯧꯕ ꯌꯥꯏꯕ ꯑꯅꯧꯕ ꯍꯥꯡꯕ ꯌꯥꯏꯕ
ꯍ
ꯃꯥꯒꯤ ꯑꯗꯨꯗ ꯕꯦꯂꯦꯟꯁ ꯌꯥꯎ ꯀꯦꯄꯤꯇꯦꯜꯗꯨꯅꯀꯣ
ꯎꯝ ꯐꯣꯟꯒꯤ ꯔꯤꯆꯥꯔꯖ ꯌꯥꯔꯦ ꯑꯗꯨꯒ ꯑꯦ ꯇꯤ ꯑꯦꯝ ꯃꯤꯅꯤ ꯑꯦꯇꯤ ꯑꯦꯝꯒꯣ ꯄꯩꯁꯥ ꯁꯠꯇꯣꯛꯄ ꯌꯥꯔꯦ ꯑꯗꯨꯒ ꯁꯦꯟ ꯃꯅꯤ ꯇ꯭ꯔꯥꯟꯁꯐꯔꯠ ꯇꯧꯕ ꯌꯥꯔꯦ ꯑꯗ ꯃꯤ ꯑꯅꯝꯕ ꯑꯩꯈꯣꯏꯔꯣꯝꯗ ꯂꯥꯛꯑꯦꯕ
ꯍꯣꯏ ꯑꯣꯏꯣꯏꯔꯝꯃꯅꯤ ꯅꯣꯏꯔꯣꯝꯗꯗꯤ ꯃꯤ ꯀꯅꯥꯁꯨ ꯂꯩꯇꯦ ꯑꯦ ꯇꯤ ꯑꯦꯝꯁꯨ ꯌꯥꯎꯅꯗꯦꯅ ꯑꯗꯨꯔꯣꯝꯗꯗꯤ
ꯎꯝ ꯀꯩꯅꯅꯣ ꯀ ꯑꯕꯤ ꯃꯅꯥ ꯀ ꯑꯗꯨ ꯑꯃ ꯂꯩꯌꯦ ꯑꯗꯨ ꯆꯠꯇꯕ ꯄꯩꯁꯥ ꯊꯝꯗꯦꯕ
ꯑꯗꯨ ꯀꯔꯤꯒꯤꯅꯣ ꯍꯥꯟꯅ ꯆꯠꯂꯝꯕ ꯅꯠꯇ꯭ꯔꯣ
ꯆꯠꯂꯝꯃꯦ ꯃꯣꯏ ꯄꯩꯁꯥ ꯂꯩꯇ꯭ꯔꯕ ꯆꯠꯂ ꯈꯪꯗꯦ
ꯑꯗꯨ ꯑꯗꯨ ꯕꯦꯡꯗꯨ ꯀꯔꯤ ꯕꯦꯡꯅꯣ ꯍꯣ ꯑꯗꯨꯗꯤ
ꯈꯪꯗꯦ ꯑꯩꯁꯨ ꯀꯩ ꯕꯦꯡ ꯀꯩ ꯕꯦꯡꯅ ꯏꯁꯄꯣꯟꯁꯥꯔ ꯇꯧꯩꯔꯥ
ꯂꯣꯀꯦꯜ ꯇꯥꯏꯞꯇꯒꯤꯅꯤꯅꯦ ꯑꯗꯨꯗꯤꯀꯣ ꯃꯣꯏꯗꯤ
ꯑꯣ ꯀꯦ ꯇꯥꯏꯞ ꯃꯥꯂꯦ ꯍꯦꯝꯕꯨ ꯏꯇꯦꯝꯕꯨꯠꯇꯨꯗꯤ ꯁꯦꯟꯇ꯭ꯔꯦꯜꯒꯤ ꯑꯦ ꯃꯅꯤꯄꯨꯔꯒꯤ ꯑꯣꯏꯍꯜꯂꯒ ꯕꯦꯡꯅ ꯑꯇꯣꯞꯄ ꯕꯦꯡꯅ ꯑꯣꯏꯔꯝꯅꯤ
ꯃꯥꯅꯤ ꯑꯗꯨ ꯇꯧꯋꯦꯕ ꯃꯣꯏꯁꯨ ꯑꯦꯁ ꯄꯤ ꯑꯥꯏ ꯀꯔꯤ ꯀꯔꯥ ꯊꯝꯃꯁꯨ ꯎꯗꯦꯕ ꯀꯦꯁ ꯔꯥꯖꯨ ꯑ ꯃꯁꯤ ꯑꯣꯏ ꯅꯨꯡꯁꯥ ꯁꯥꯔꯑꯦ ꯉꯁꯤꯗꯤ
ꯌꯥꯗꯦꯍꯦ ꯏꯔꯣꯏꯅꯤꯡꯗ꯭ꯔꯣ
ꯉꯍꯥꯛꯇꯪ ꯉꯁꯤꯗꯤ ꯀꯃꯥꯏꯅ ꯆꯠꯀꯅꯤ ꯑꯁꯤꯗꯤ ꯅꯪꯗꯦꯅ ꯃꯁꯤ ꯅꯪꯉꯔ ꯉꯍꯥꯛꯇꯪ ꯂꯩꯔꯒ ꯁꯣꯝ ꯑꯩꯈꯣꯏꯔꯣꯝꯗ ꯀꯣꯏꯊꯣꯔꯛꯑꯣ
ꯀꯣꯏꯔꯛꯀꯦ ꯍꯥ ꯂꯩꯗꯦ
ꯍꯣꯏ ꯍꯥꯏꯕꯗꯤ ꯁꯔꯕ ꯁꯣꯝꯗꯗꯤ ꯈꯔ ꯏꯪꯕꯅꯦꯕ
ꯎ ꯅꯣꯏꯗꯗꯤ ꯍꯧꯖꯤꯛꯇꯤ ꯏꯪꯕꯅꯤꯅ ꯅꯨꯡꯗꯥꯡꯗ ꯑꯃꯨꯛ ꯁꯥꯕ
ꯍꯥꯥ ꯀꯣꯏ ꯔꯣ ꯍꯔꯉ ꯇ ꯃꯔ
ꯀꯣꯏꯔꯛꯀꯦ ꯑꯗꯨꯒꯤ ꯋꯥꯗꯤ ꯅꯣꯡꯁꯨ ꯆꯨꯅꯤꯡꯕꯒꯨꯝ ꯆꯨꯅꯤꯡꯗ ꯑꯗꯨꯨꯝ ꯇꯧꯔ ꯂꯩꯦ ꯑꯁ
ꯃꯪꯉꯦꯕꯀꯣ ꯀꯩꯅꯣ ꯂꯩꯌꯦꯕ ꯀ꯭ꯂꯞꯇꯨ ꯂꯩ
ꯑꯥꯔꯣꯝ ꯃꯅꯤꯡꯔꯣꯝꯗꯅꯝ ꯅꯣꯡꯃꯝꯃꯦ
ꯑ
ꯑꯩꯈꯣꯏ ꯃꯃꯥꯡꯗꯅ ꯅꯨꯡꯁꯥ ꯁꯥꯕ
ꯅꯨꯡꯁꯥ ꯀꯅꯥꯁꯔꯛꯈ꯭ꯔꯦ ꯁꯣꯝꯗꯤ ꯍꯣꯔꯦꯟꯗꯤ ꯅꯨꯄꯤ ꯃꯆꯥꯁꯤꯡꯗꯣ ꯀꯧꯔꯒ ꯀꯔꯤ ꯇꯧꯁꯦ ꯍꯥꯏꯕ